ꯂꯥꯛꯑ‌ꯣ
ꯀ‌ꯩꯗꯧꯔꯤꯅꯣ?
ꯑꯁ ꯀꯩꯁꯨ ꯇꯧꯗꯦꯍ‌ꯦ ꯫
ꯌꯥꯗꯦ ꯀꯔꯤꯅ‌ꯣ?
ꯀꯩꯗꯧꯔꯤꯕꯅꯣ?
ꯑꯗꯨꯝ ꯂꯩꯌ‌ꯦ ꯫
ꯑ‌ꯣ ꯅꯨꯡꯉꯥꯏꯕ꯭ꯔ‌‌ꯣ?
ꯁꯥꯏꯍꯦ ꯁꯥꯏꯍꯦ
ꯁꯥꯕ꯭ꯔ‌ꯣ ꯑꯩꯈ‌ꯣꯏꯗꯤ ꯑꯁ ꯍꯧꯖꯤꯛꯇꯤ ꯆꯞ ꯆꯔ‌ꯦ ꯫
ꯁꯤꯗ ꯅꯣꯡꯁꯨ ꯇꯗ‌ꯦ ꯀꯔꯤꯅ‌ꯣ ꯍꯪꯗ‌ꯦ ꯫ ꯅꯣꯡ ꯆꯨꯗ‌ꯦꯅꯦ ꯁꯤ ꯀꯔꯤꯒꯤꯅ‌ꯣ ꯍꯪꯗ‌ꯦ ꯫
ꯅꯍꯥꯟ ꯌꯥꯝ ꯆꯨꯈꯤꯗꯥꯏꯅꯦ ꯅꯣꯏꯗ ꯑꯩꯈꯣꯏꯗ ꯆꯨ ꯆꯨꯗꯦ ꯑꯗꯨ ꯃꯇꯝꯗ
ꯈꯪꯗꯦ ꯑꯩꯁꯨ ꯑꯗꯨꯗꯤ ꯫
ꯀꯔꯤ ꯃꯈꯣꯟꯅꯣ ꯅꯣꯡ
ꯍ‍ꯣ ꯅꯨꯡꯁꯤꯠ ꯃꯈ‌ꯣꯟꯅ‌ꯦ
ꯅꯣꯡ ꯆꯨꯕꯒ ꯃꯥꯅꯩꯅꯦ
ꯈꯔ ꯇꯧꯔꯛꯀꯅꯤ
ꯇꯧꯔ‌ꯦ ꯇꯧꯔꯣ
ꯈꯔ ꯅꯩꯔꯛꯀꯅꯤ
ꯎꯝ
ꯅ‌ꯣꯡ ꯇꯕꯁꯦꯀꯣ ꯁꯤꯗꯁꯨ ꯅꯣꯡ ꯇꯥꯔꯗꯤ ꯐꯥꯒꯗꯝꯅꯤ
ꯇꯥꯍꯜꯂꯨꯔꯣ
ꯎꯝ ꯍꯣꯏ
ꯀꯩꯅꯣ ꯇꯧꯋꯣ ꯍꯪ ꯍꯪꯉꯣꯏꯒꯨꯝꯕ ꯐꯥꯔꯒ ꯑꯥ ꯊꯧꯔꯤ ꯃꯆꯥ ꯄꯨꯜꯂꯒ ꯑꯗꯨꯃꯥꯏ ꯀꯩꯅꯣ ꯇꯧꯋꯣ
ꯍꯤ ꯅꯪ ꯇ‌‌ꯧꯑꯣ ꯑꯗꯨꯗꯤ ꯑꯩꯗꯤ ꯍꯩ ꯑꯩꯗꯤ ꯍꯩꯇ‌ꯦ
ꯍꯪꯉ‌ꯣꯏꯀꯨꯝꯕ ꯍꯪꯉ‌ꯣꯏ ꯅꯠꯇ꯭ꯔꯒꯅ ꯋꯥꯏꯈꯨꯗꯣ ꯑꯗꯨ ꯇꯧꯔꯒ ꯇꯧꯋꯣ ꯑꯗꯨ ꯑꯣꯏꯔꯗꯤ ꯅꯣꯡ ꯇꯥꯒꯅꯤ
ꯍꯌꯦꯡ ꯍꯌꯦꯡ ꯇꯧꯕ ꯇꯥꯔꯦ
ꯎꯝ ꯉꯁꯤ ꯒꯤ ꯅꯣꯏ ꯀꯩꯅꯣ ꯆꯠꯄ ꯅꯨꯡꯉꯥꯏꯕ꯭ꯔꯣ
ꯁꯥꯕꯒꯤ ꯋꯥꯏꯗ ꯉꯁꯤ ꯀ꯭ꯂꯥꯁ ꯆꯠꯄꯗꯣ
ꯑꯗꯨꯗꯤ ꯑꯩꯗꯤ ꯅꯣꯏꯗ ꯁꯨꯝ
ꯀꯔꯤ
ꯅꯣꯏꯗꯁꯨ ꯅꯣꯡ ꯇꯕꯔꯅ ꯈꯜꯂꯤꯕꯅꯦꯕ ꯑꯩꯈꯣꯏꯗ ꯅꯅꯤꯔꯛꯇꯥꯏꯅ
ꯎꯝ ꯀꯩꯅꯣ ꯇꯧꯋꯦ ꯅꯣꯡ ꯃꯪꯉꯤ ꯉꯥꯏꯍꯥꯛ ꯂꯩꯏꯗꯤ ꯅꯣꯡ ꯇꯥꯔꯛꯀꯗꯧ ꯃꯥꯜꯂꯦ ꯍꯧꯖꯤꯛ ꯐꯥꯎꯗꯤ ꯇꯥꯗꯣꯔꯤ ꯑꯗꯨ ꯈꯔ ꯈꯔ ꯃꯝꯂꯛꯈ꯭ꯔꯦ ꯑꯗꯨ ꯌꯥꯝ ꯁꯥꯕꯗꯣ ꯅꯣꯡ ꯃꯪꯂꯛꯄꯒꯤ ꯌꯥꯝ ꯁꯥꯕ ꯑꯃ ꯂꯩꯗꯥꯏ ꯑꯗꯨꯃꯥꯏꯅ ꯇꯧꯋꯦ
ꯎꯝ
ꯎꯝ ꯎꯍꯝ ꯎꯍꯝ ꯀꯔꯤ ꯇꯧꯔꯤꯅꯣ ꯀꯥꯏꯗꯅꯣ ꯃꯊꯛꯇꯔꯣ ꯃꯈꯥꯗꯔꯣ
ꯎꯝ ꯎꯝ ꯏꯊꯛꯇ ꯐꯝ
ꯏꯊꯛꯇ
ꯃꯊꯛꯇ ꯃꯊꯛꯇ ꯐꯝꯕꯗꯤ ꯅꯪꯗꯤ ꯁꯤꯒ꯭ꯔꯅꯤ
ꯇꯥꯅꯤꯡꯗꯦ ꯀꯔꯤꯅꯣ ꯈꯪꯗꯦ ꯋꯥ ꯅꯠꯇꯕ ꯉꯥꯡꯒꯅꯨ ꯑꯩ ꯑꯗꯨꯝꯕ ꯇꯥꯔꯗꯤ ꯑꯩꯗꯣ ꯍꯛꯆꯥꯡ ꯌꯥꯝ ꯁꯣꯛꯑꯦꯕ ꯑꯗꯨꯒꯤ ꯇꯥꯅꯤꯡꯗꯦ ꯑꯗꯨꯝꯕꯗꯣ
ꯑꯗꯨ ꯍꯥꯏꯗ꯭ꯔꯒꯅ ꯊꯣꯛ ꯂꯣꯏꯔꯒ
ꯎ ꯍꯝ ꯀꯔꯤ ꯍꯥꯏꯕ
ꯅꯣꯏ ꯉꯁꯤ ꯀꯩ ꯏꯟꯁꯥꯡ ꯆꯥꯒꯦ ꯑꯌꯨꯛꯇ
ꯑꯩꯈꯣꯏ ꯉꯁꯤ ꯑꯌꯨꯛ ꯇ ꯁꯧꯒ꯭ꯔꯤꯒ ꯁꯦꯕꯣꯠꯀ ꯉꯥ ꯑꯀꯪꯕ ꯀꯥꯡꯁꯣꯏ ꯇꯧꯋꯦ ꯑꯗꯨꯒ ꯉꯥ ꯑꯇꯥꯎꯕ ꯑꯃ
ꯎꯝ ꯁꯥꯎꯕ ꯉꯥꯛꯗꯅꯤꯅꯦ
ꯍꯟꯗꯛ ꯉꯁꯤ ꯉꯔꯥꯡ ꯑꯩꯈꯣꯏ ꯏꯗꯣꯝꯆꯥ ꯂꯥꯛꯄꯗꯣ
ꯎꯝ
ꯑꯗꯨꯗꯣ ꯉꯥ ꯑꯀꯪꯕ ꯄꯨꯔꯛꯑꯦ ꯑꯗꯨ ꯂꯧꯕꯀꯣ ꯑꯗꯨ ꯂꯩꯕꯒꯤꯀꯣ ꯑꯗꯨꯗꯣ ꯉꯥ ꯂꯩꯕꯅꯤꯅ ꯍꯟꯗꯛꯇꯤ ꯉꯥꯗꯤ ꯑꯗꯨꯝ ꯍꯥꯞꯄ ꯏꯟꯖꯡꯗ ꯑꯗꯨꯁꯨ ꯉꯥ ꯍꯥꯞꯄꯁꯨ ꯑꯩꯗꯤ ꯀꯌꯥ ꯆꯥꯅꯤꯡꯗꯦꯗ ꯍꯥꯎꯇꯦ ꯑꯗꯨ ꯉꯥ ꯍꯥꯞ ꯍꯤꯡꯖꯥꯡꯗ ꯍꯥꯞꯇꯕꯤꯗ ꯊꯥꯎꯗ ꯉꯧꯔꯒ ꯆꯥꯕꯗꯨꯅ ꯍꯥꯎꯋꯦꯗ
ꯎꯝ ꯈꯔ ꯊꯤꯜꯂꯛꯄ ꯌꯥꯗꯔꯣ
ꯉꯥꯔꯣ
ꯎꯝ
ꯅꯪꯗꯤ ꯃꯆꯤꯟ ꯈꯛꯇꯅꯤꯗ ꯑꯁꯦꯡꯕꯗ ꯇꯧ ꯍꯥꯏꯗꯤ ꯌꯥꯁꯨ ꯌꯥꯗꯕꯗꯨꯕꯣ
ꯁꯦꯡꯕꯗ ꯊꯕꯛꯇ ꯑꯣꯏꯅ ꯑꯣꯟꯊꯣꯛꯆꯦ ꯍꯥꯏꯔꯗꯤ ꯌꯥꯔꯣꯏ ꯑꯗꯨ ꯃꯊꯪ ꯊꯥꯗꯗꯤ ꯕꯥꯖꯔ ꯆꯠꯁꯤꯀꯣ
ꯀꯔꯤꯒꯤꯅꯣ
ꯐꯤꯔꯣꯟ ꯈ꯭ꯔ ꯌꯦꯡꯅꯤꯡꯉꯦ
ꯐꯤꯔꯣꯟ
ꯎꯝ ꯍꯥꯏꯕꯗꯤ ꯑꯩꯗꯣ ꯀ꯭ꯂꯥꯁ ꯆꯠꯄꯗ ꯈꯣꯡꯒ꯭ꯔꯥꯎ ꯁꯦꯠꯅꯤꯡ ꯉꯥꯏ ꯂꯩꯇ꯭ꯔꯦꯕ ꯐꯨꯔꯤꯠꯀꯨꯝꯕꯗꯣ ꯍꯥꯏꯕꯗꯤ ꯁꯥꯔꯒ
ꯎꯝ
ꯑꯗꯨꯣꯏ ꯈꯔ ꯄꯥꯝꯈꯔꯦ
ꯑꯁ ꯀꯩꯅꯣ ꯇꯧꯑꯣ ꯃꯄꯥꯟꯗ ꯊꯣꯛꯑꯒ ꯏꯪ ꯇꯞꯅ ꯀꯩꯅꯣ ꯇꯧꯁꯤ ꯀꯔꯤꯔꯥꯅꯦ ꯊꯕꯛ ꯊꯕꯛ ꯃꯐꯝꯗ ꯇꯧꯕꯒ ꯆꯞ ꯃꯥꯟꯅꯔꯦ
ꯁꯥꯏꯌꯦ
ꯃꯄꯥꯟꯗ ꯀꯩꯅꯣ ꯊꯝꯃꯣ ꯑꯗꯨ ꯑꯣꯏꯔꯣ ꯎꯝ ꯑꯗꯨ ꯑꯣꯏꯔꯗꯤ ꯏꯪꯁꯨ ꯏꯪꯒꯅꯤ
ꯍꯧꯖꯤꯛꯇꯤ ꯆꯞ ꯆꯥꯔꯦ ꯉꯥꯏꯍꯥꯛꯇꯪ ꯍꯤꯞꯀꯦ ꯇꯧꯕ ꯑꯩꯗꯣ ꯋꯥꯕ ꯑꯗꯨ ꯐꯝꯕꯗꯣ ꯋꯥꯒꯔꯦ ꯊꯃꯟ ꯑꯣ ꯑꯣ ꯑꯁꯤ ꯃꯈꯣꯟꯗ ꯑꯣ ꯑꯣ ꯍ ꯍꯣꯏ ꯇꯥꯍꯜꯂꯔꯣꯏꯒꯦ ꯍꯧꯖꯤꯛꯇꯤ ꯇꯥꯔꯥꯃꯔꯣꯏ ꯇꯔꯥꯃꯔꯣꯏ
ꯅꯨꯡꯉꯥꯏꯔꯦ ꯑꯣ ꯇꯥꯗꯔꯦ
ꯍꯧꯖꯤꯛ ꯍꯧꯖꯤꯛꯇꯤ ꯑꯩꯒꯤ ꯁꯣꯔ ꯃꯈꯣꯟ ꯇꯥꯔꯅꯤ ꯑꯩꯅ ꯇꯧꯕꯗ
ꯅꯣꯛꯀꯅꯨ
ꯍ
ꯉꯁꯥꯏ ꯑꯌꯨꯛꯇꯤ ꯀꯣ ꯑꯩꯈꯣꯏ
ꯎꯝ
ꯑꯩ ꯄꯨꯡ ꯃꯥꯄꯜ ꯃꯈꯥꯏꯗ ꯊꯣꯛꯄꯗꯁꯨ ꯄꯨꯡ ꯑꯥꯗ ꯌꯧꯕꯗꯣ ꯄꯨꯡ ꯇꯔꯥ ꯃꯤꯅꯤꯠ ꯇꯔꯥ ꯍꯦꯟꯈ꯭ꯔꯦꯅꯦ ꯑꯁ ꯒꯥꯔꯤ ꯉꯥꯏꯕꯁꯤ ꯉꯥꯏꯕꯁꯤ ꯃꯤ ꯉꯥꯏꯕꯁꯤꯀꯣ
ꯑ
ꯑꯗꯨ ꯉꯥꯏꯕ ꯀꯥꯟꯗ ꯍꯥꯟꯅ
ꯑꯩꯁꯨ ꯈꯜꯂꯤꯅꯦ ꯅꯪ ꯎꯝ ꯍꯥꯏꯗꯤ ꯐꯣꯟ ꯇꯧꯔꯛꯇꯕꯤꯗ ꯀ꯭ꯂꯥꯁꯀ ꯌꯥꯎꯈ꯭ꯔꯕ꯭ꯔꯥꯅ ꯈꯜꯂꯤ
ꯅꯠꯇꯦ ꯑꯩꯅ ꯑꯃꯨꯛ ꯑꯩꯅ ꯑꯃꯨꯛ ꯇꯧꯕꯁꯨ ꯀꯩꯅꯣ ꯆꯠꯇꯕ ꯑꯦ ꯂꯣꯏꯔꯛꯄꯗꯔꯣ ꯑꯩꯅ ꯇꯧꯕꯗꯣ
ꯂꯣꯏꯔꯛꯄꯗ ꯅꯪꯁꯨ ꯅꯀꯣꯛ ꯆꯥꯛꯑꯅꯨ ꯑꯩꯗꯤ ꯉꯁꯥꯏ ꯆꯠꯄꯗ ꯍꯥꯏꯕꯅꯦ ꯀꯩꯅꯣꯅꯦ
ꯑꯩ ꯀꯩꯅꯣꯗꯗꯤ ꯀꯩꯅꯣꯗꯗꯤ ꯇꯧꯕꯅꯦꯕꯀꯣ ꯑꯗꯨ ꯆꯠꯇꯕ ꯅꯪ ꯅꯠꯇꯦ ꯅꯪ ꯇꯧꯔꯛꯑꯦꯗꯅ ꯑꯗꯨ ꯄꯥꯏꯈꯛꯀꯦ ꯇꯧꯔꯒ ꯃꯨꯠꯈ꯭ꯔꯦ ꯑꯗꯨꯒ ꯑꯩꯅ ꯑꯗꯨꯝ ꯑꯃꯨꯛ ꯇꯧꯕꯅꯦꯕ ꯑꯗꯨ ꯆꯠꯇ꯭ꯔꯦ
ꯑꯗꯨꯗꯤ ꯅꯨꯡꯊꯤꯟꯅꯤ ꯀꯩꯅꯣ ꯅꯪ ꯍꯥꯢꯗꯨꯗꯤ
ꯎꯝ ꯑꯣ ꯑꯗꯨꯋꯥꯏꯗ ꯋꯥꯏꯔꯝꯅꯤ ꯑꯗꯨꯗꯤ ꯑꯩꯁꯨ ꯀꯥꯎꯈ꯭ꯔꯦꯕ
ꯎꯝ ꯑꯩꯅ ꯍꯥꯏꯕꯗꯤ ꯑꯌꯨꯛꯇ ꯑꯌꯨꯛꯇ ꯑꯩꯗꯣ ꯒꯥꯔꯤ ꯐꯝꯃꯒ ꯅꯨꯄꯤ ꯑꯅꯤꯒ ꯅꯨꯄꯤ ꯑꯃꯒ ꯑꯩꯈꯣꯏ ꯑꯅꯤ ꯈꯛꯇ ꯑꯣꯏꯈ꯭ꯔꯕꯀꯣ
ꯎꯝ
ꯑꯁ ꯀꯔꯝ ꯀꯥꯟꯗ ꯆꯠꯀꯦꯔꯥ ꯍꯥꯏꯔꯒ ꯑꯗꯨꯗꯗꯤ ꯃꯤꯗꯣ ꯃꯊꯪ ꯃꯤꯅꯤꯠ ꯃꯉꯥꯃꯨꯛ ꯑꯩꯈꯣꯏꯅꯤ ꯈꯛꯇ ꯑꯗꯨꯝ ꯂꯩꯕꯀꯣ
ꯎꯝ
ꯑꯗꯨꯗꯤ ꯃꯊꯪ ꯃꯊꯪ ꯂꯥꯛꯑꯒ ꯂꯥꯁꯇꯗꯤ ꯄꯤꯛ ꯊꯜꯂꯒ ꯃꯅꯤꯡꯗ ꯌꯥꯜꯂꯒ ꯆꯠꯄ ꯆꯠꯄꯅꯤꯅꯦ ꯑꯩꯗꯤ ꯀꯩꯅꯣꯗ ꯐꯝꯃꯦ ꯒꯥꯔꯤ ꯊꯧꯕ ꯃ ꯅꯨꯄꯥꯒꯤ ꯃꯅꯥꯛꯇ ꯐꯝꯃꯦ ꯑꯗꯨꯗꯨꯅ ꯐꯝꯕ ꯅꯨꯡꯉꯥꯏ ꯍꯥꯏꯕꯗꯤ ꯑꯩꯈꯣꯏꯗꯤ ꯅꯛꯄꯅꯤꯅꯀꯣ ꯍꯦꯛ ꯀꯨꯝꯍꯧꯕꯗ ꯕꯅꯤꯅ ꯃꯃꯥꯡꯗ ꯐꯝꯕꯗꯨꯁꯨ ꯅꯨꯡꯉꯥꯏꯇꯦ ꯑꯗꯨꯒꯤ ꯑꯗꯨꯝ ꯅꯞꯄꯒ ꯆꯠꯄꯅꯦ ꯑꯩ ꯅꯞꯄ ꯌꯥꯝ ꯍꯩꯔꯦ ꯍꯟꯗꯛꯇꯤ
ꯎꯝ
ꯈꯨꯠ ꯄꯥꯏꯗ꯭ꯔꯁꯨ ꯈꯨꯠ ꯄꯥꯏꯗ꯭ꯔꯁꯨ ꯅꯞꯄ ꯍꯩꯔꯦ ꯍꯥꯟꯗꯛꯇꯤ
ꯑꯗꯣ ꯅꯪ ꯊꯧꯕ ꯌꯥꯗ꯭ꯔꯣ
ꯎꯝ ꯌꯥꯗꯤ ꯌꯥꯕ ꯆꯥꯠꯅꯤ ꯑꯗꯣ ꯑꯩꯅ ꯇꯧꯅꯤꯡꯗ꯭ꯔꯕꯀꯣ ꯍꯥꯏꯕꯗꯤ ꯑꯩꯗꯣ ꯌꯥꯝ ꯍꯩꯃꯟꯈ꯭ꯔꯦꯕ ꯑꯃꯁꯨ ꯍꯩ ꯂꯥꯏꯔꯤꯛꯁꯨ ꯍꯩ ꯑꯦ ꯑꯗꯣ ꯒꯥꯔꯤ ꯊꯧꯕꯁꯨ ꯍꯩꯑꯦ ꯆꯥꯛ ꯊꯣꯡꯕꯁꯨ ꯍꯩꯑꯦ ꯑꯉꯥꯡ ꯂꯥꯏꯔꯤꯛ ꯇꯥꯛꯄꯁꯨ ꯍꯩꯑꯦꯀꯣ ꯑꯗꯨꯒ ꯅꯪ ꯅꯪꯕꯨ ꯋꯥꯔꯤ ꯁꯥ ꯁꯨ ꯌꯥꯝ ꯍꯩꯕ ꯑꯩꯗꯣ ꯑꯗꯨ ꯍꯩꯃꯟꯈ꯭ꯔꯕ ꯑꯗꯨꯒ ꯇꯟꯈ꯭ꯔꯕ
ꯑꯁ ꯇꯥꯅꯤꯡꯗꯦ ꯍꯦ ꯄꯥꯞ ꯆꯦꯟꯕꯅꯤꯅꯦ ꯀꯔꯤꯔ ꯍꯩꯁꯨ ꯍꯩꯇꯗꯅ ꯄꯪ ꯍꯥꯏꯗ ꯍꯥꯏꯖꯜꯂꯦ
ꯅꯪꯗꯤ ꯀꯔꯤ ꯅꯪꯗꯤ ꯀꯩꯁꯨ ꯍꯩꯇꯦ ꯅꯨꯄꯤꯗ ꯈꯠꯅꯤꯉꯥꯏ ꯈꯛꯇ ꯈꯪꯉꯦ
ꯑꯦ ꯑꯗꯨꯃꯥꯏꯗꯤ ꯍꯥꯏꯔꯛꯀꯅꯨꯍꯦ ꯑꯩ ꯁꯥꯎꯒꯦ ꯇꯧꯋꯦꯀꯣ
ꯅꯣꯏ ꯈꯨꯟꯒꯤ ꯂꯩꯁꯥꯕꯤꯁꯤꯡꯒ
ꯀꯔꯤ
ꯅꯣꯏ ꯈꯨꯟꯒꯤ ꯂꯩꯁꯥꯕꯤꯁꯤꯡꯒ ꯋꯥꯔꯤ ꯁꯥꯕꯗ ꯌꯥꯝ ꯅꯨꯡꯉꯥꯏꯕꯤꯕ ꯅꯪꯗꯤ
ꯑꯦꯁ ꯁꯥꯗꯦꯗ
ꯅꯆꯤꯟ ꯊꯤꯒꯅꯣ ꯉꯁꯥꯏꯅ ꯌꯥꯝ ꯄꯥꯔꯛ
ꯎꯝ ꯑ ꯑꯗꯨꯗꯤ ꯊꯕꯛ ꯂꯩꯕꯩꯩꯅꯦ ꯀꯩꯅꯣ
ꯏꯁ ꯏꯁ ꯊꯕꯛ ꯂꯩꯕꯅꯤ ꯀꯥꯏꯅ ꯃꯆꯤꯟ ꯈꯨꯊꯤꯖꯦ
ꯊꯕꯛ ꯂꯩꯕ ꯑꯩ ꯈꯪꯕ꯭ꯔꯥ
ꯎꯝ ꯍꯣꯏꯗ ꯍꯣꯏꯗ ꯆꯤꯟꯊꯤꯔꯁꯨ ꯀꯔꯤꯁꯨ ꯀꯥꯏꯗꯦ
ꯇꯥꯅꯤꯡꯗꯕꯅ
ꯇꯥꯅꯤꯡꯗ꯭ꯔꯁꯨ ꯑꯗꯨꯝ ꯇꯥꯗꯧ ꯂꯩꯔꯕꯨꯗꯨ ꯑꯩꯒꯤ ꯈꯣꯟꯖꯦꯜ ꯑꯍꯣ ꯑꯩꯒꯤ ꯈꯣꯟꯖꯦꯜ ꯇꯥꯅꯤꯡꯗꯦ
ꯎꯝ
ꯅꯪ ꯀꯅꯥꯒꯤ ꯈꯣꯟꯖꯦꯜ ꯇꯥꯅꯤꯡꯕ꯭ꯔꯥ
ꯢꯔꯥ ꯈꯪꯗꯦ ꯅꯪ ꯑꯗꯨꯝ ꯑꯣꯏꯔꯤꯅꯦ
ꯑꯗꯨꯅꯦꯕ ꯇꯥꯅꯤꯡꯗꯦ ꯀꯥꯏꯅ ꯅꯁꯛꯇꯨꯒ
ꯁꯛꯇꯨꯒ ꯀꯩꯗꯧꯋꯦ ꯍꯥꯏꯕꯅꯣ
ꯁꯛꯇꯨꯒ ꯐꯥꯔꯒ ꯂꯧꯔꯥ
ꯑꯦ ꯉꯝꯃꯗꯤ
ꯀꯔꯤꯒꯤ ꯉꯝꯂꯣꯏꯠ
ꯅꯪ ꯐꯥ ꯅꯪꯅ ꯐꯥꯔꯒ ꯑꯩꯗꯤ ꯂꯐꯣꯏ ꯆꯥꯔꯒ ꯂꯩꯅꯤꯍꯦ
ꯂꯩꯩ ꯇꯥꯕꯅꯦ
ꯑꯦ ꯅꯪꯅ ꯐꯥꯔꯒ ꯑꯩꯗꯤ ꯖꯒꯣꯏ ꯇꯧꯔꯒ ꯂꯩꯕ ꯇꯥꯔꯦꯅꯦ
ꯂꯩ ꯇꯥꯕꯅꯤ ꯀꯩꯅꯣ ꯍꯔꯥꯎꯕ ꯐꯣꯡꯗꯣꯛꯄ ꯑꯣꯏꯅ
ꯃꯥꯅꯤ ꯀꯨꯏꯔꯔꯣꯏ
ꯑꯩꯈꯣꯏꯗꯤ ꯅꯨꯡꯁꯥꯁꯨ ꯁꯥꯗꯦ ꯅꯣꯡꯁꯨ ꯇꯥꯗꯦ ꯌꯥꯝ ꯅꯨꯡꯉꯥꯏ
ꯏꯁ ꯑꯩꯈꯣꯏꯅ ꯍꯦꯟꯅ ꯅꯨꯡꯉꯥꯏꯗ
ꯀꯔꯤꯒꯤ
ꯇꯥꯗꯦ ꯅꯣꯡꯁꯨ ꯇꯥꯗꯦ ꯍꯧꯖꯤꯛ ꯑꯥ ꯀꯩꯅꯣ ꯎꯐꯨꯟ ꯎꯐꯨꯟ ꯏꯌꯥꯝꯕꯁꯤꯡꯗꯣ ꯑꯗꯨꯝ ꯐꯈ꯭ꯔꯦ ꯉꯁꯥꯏ ꯅꯣꯡ ꯇꯥꯔꯛꯄꯗꯒꯤ
ꯎꯝ
ꯌꯥꯝ ꯅꯨꯡꯉꯥꯏꯕ ꯃꯑꯣꯡꯗ ꯅꯁꯛꯇꯨꯒ
ꯏꯁ ꯅꯪꯁꯨꯅꯤꯅꯦ ꯑꯩꯈꯣꯏꯗꯤ ꯑꯗꯨꯃꯥꯏ ꯇꯧꯋꯤ ꯑꯗꯨꯃꯥꯏꯅ ꯌꯥꯝ ꯍꯥꯏꯈꯤꯗꯥꯏꯅꯦ ꯍꯧꯖꯤꯛꯇ
ꯑꯗꯨ ꯅꯪꯁꯨ ꯑꯩꯅ ꯍꯥꯏꯕ ꯃꯇꯝꯗ ꯍꯥꯏꯕ ꯌꯥꯗ꯭ꯔꯣ ꯃꯤꯅ ꯍꯥꯏꯔꯒ ꯅꯪ ꯁꯨꯅꯦ ꯅꯪ ꯁꯨꯅꯦ ꯍꯥꯏꯒꯅꯨ
ꯍꯥꯏꯅꯤꯡꯉꯗꯤ ꯗꯣꯡ ꯗꯣꯡ ꯍꯥꯏꯌꯣ ꯃꯤꯅ ꯍꯥꯏꯕ ꯂꯣꯏꯔꯒ ꯅꯪ ꯁꯨꯅꯦ ꯅꯪ ꯁꯨꯅꯦ ꯀꯔꯤ ꯅꯪꯁꯨꯅꯦ
ꯏꯁ ꯅꯪꯒꯤꯁꯦ ꯅꯆꯤꯟꯗꯤ ꯐꯅꯕꯨ ꯀ ꯌꯥꯏꯅꯦ
ꯎꯝ ꯅꯣꯞꯇꯕꯅꯦ ꯗꯨꯝ ꯌꯥꯕꯅꯤ ꯈꯔ ꯇꯧꯔꯛꯀꯅꯤ
ꯅꯪꯕꯨ ꯂꯧꯕ ꯅꯨꯄꯥꯗꯨꯗꯤ ꯃꯅꯥꯗꯣ ꯀꯨꯞꯁꯤꯜꯂꯒ ꯐꯝꯒꯗꯧ ꯃꯥꯜꯂꯦ
ꯎꯞꯄ ꯇꯝꯃꯨꯀꯣ
ꯇꯥꯅꯤꯡꯗꯦꯍꯦ ꯀꯔꯤ
ꯎꯞꯄ ꯇꯝꯃꯣ ꯍꯥꯏꯍꯧꯔꯤꯁꯤꯅꯤ ꯑꯩꯗꯤ
ꯀꯔꯤ ꯎꯞꯄ ꯇꯝꯃꯨ ꯀꯥꯏꯅ
ꯏꯁꯩ ꯇꯣꯏꯅ ꯇꯣꯏꯅ ꯇꯥꯎ ꯏꯁꯩ ꯏꯁꯩ ꯁꯛꯅꯤꯉꯥꯏ
ꯅꯪ ꯑꯣꯏꯅ ꯆꯤꯟꯗꯣ ꯎꯞꯄ ꯇꯝꯃꯨ
ꯑꯩꯗꯤ ꯍꯣꯏ ꯅꯪ ꯍꯥꯏꯔꯗꯤ ꯌꯥꯏ
ꯑꯦ ꯉꯁꯤ ꯀꯩ ꯅꯨꯃꯤꯠꯇꯣ ꯀꯩ ꯅꯨꯃꯤꯠꯔꯥ ꯀꯩꯅꯣꯗ ꯂꯩꯕꯥꯛꯄꯣꯛꯄ ꯅꯨꯃꯤꯠꯇ ꯑꯗꯨꯃꯥꯏ ꯍꯥꯏꯈꯤꯕꯅꯦꯅ ꯏꯕ ꯇꯥꯔꯦ ꯍꯣꯔꯦꯟ
ꯏꯔꯣ ꯏꯔꯣ ꯍꯣꯏ ꯈꯠꯈ꯭ꯔꯣ